ꯑꯣ ꯇꯥꯏꯌꯦ ꯇꯥꯏ ꯅꯅꯤꯍꯥꯛꯁꯦ ꯈꯤꯇꯪ ꯅꯨꯡꯉꯥꯏꯇꯕ ꯑꯣ ꯏꯇꯥꯕꯨ ꯍꯧꯖꯤꯛ ꯀꯩꯗꯧꯔꯝꯃꯤꯅꯣ
ꯑꯣꯏꯣꯏ ꯇꯔꯣ ꯑꯩꯈꯣꯏ ꯃꯥꯅꯣ ꯊꯕꯛ ꯆꯠꯀꯦꯅ ꯆꯠꯅꯤꯡꯅꯦ ꯃꯥꯥꯏꯗ ꯆꯥꯛ ꯆꯥꯕꯅꯅꯉꯥꯏꯅ ꯆꯥꯛ ꯌꯦꯟꯁꯥꯡꯗꯒꯤ ꯊꯣꯡꯉꯝꯕꯅꯦ ꯑꯗꯨꯗꯒꯤꯑꯩꯈꯣꯏ ꯏꯅꯥꯎꯄꯥꯗꯨꯁꯨ ꯃꯥꯁꯨ ꯁ꯭ꯀꯨꯜ ꯆꯠꯄ ꯅꯪ ꯅꯉꯥꯏꯅꯤꯅ ꯑꯣ ꯍꯣꯕꯦ ꯍꯣꯕꯦ ꯆꯥꯛꯊꯣꯡꯉꯦ ꯑꯩꯗꯣ ꯌꯦꯟꯁꯥꯡꯗꯣ ꯏꯔꯣꯜꯂꯒ ꯇꯧꯁꯤꯜꯂꯛꯀꯦꯅ ꯏꯔꯣꯟꯕ ꯑꯃ ꯇꯧꯔꯒ ꯕꯣꯔꯥ ꯍꯧꯒꯦꯅ ꯇꯧꯔꯝꯕꯅꯦ ꯏꯇꯥꯗꯤ ꯆꯥꯛ ꯆꯥꯔꯕ ꯀꯃꯥꯏꯅ ꯇꯧꯔꯒꯦ
ꯥꯆꯥꯗ꯭ꯔꯤꯌꯦꯦ ꯑꯩꯁꯨ ꯑꯩꯅ ꯊꯣꯡꯕ ꯂꯣꯏꯗ ꯉꯥꯏꯔꯤꯗ ꯀꯥꯡꯁꯣꯏ ꯑꯃ ꯊꯣꯡꯉꯝꯃꯦ ꯁꯤꯡꯖꯨ ꯑꯃ ꯁꯨꯔꯒ ꯊꯝꯃꯝꯃꯦ ꯉꯥꯏꯍꯥꯛ ꯂꯩꯔꯒ ꯆꯥꯥꯁ ꯏꯃꯥꯗ ꯊꯕꯛ ꯐꯣꯟꯒꯤ ꯄꯣꯠ ꯆꯩ ꯊꯥꯔꯤꯅ ꯍꯥꯏꯕꯅꯦ ꯏ ꯉꯥꯏꯔꯝꯕꯅꯤ ꯏꯃꯥꯁꯦ ꯑꯗꯣ ꯏꯇꯥ ꯑꯩꯅ ꯐꯣꯟ ꯇꯧꯔꯛꯏꯁꯦ ꯑꯇꯩꯒꯤꯅꯦ ꯀꯦꯃ ꯅꯠꯇꯦꯁꯦ ꯑꯩꯈꯣꯏꯗꯣ ꯁꯤꯡ ꯀꯩꯀꯥ ꯆꯥꯅꯁꯤ ꯍꯩ ꯔꯥ ꯆꯥꯅꯖꯦꯅ ꯍꯥꯏꯒꯦꯅ ꯇꯧꯔꯦ ꯑꯗꯨꯅꯦ
ꯑꯣ ꯌꯥꯏꯌꯦ ꯌꯥꯏꯌꯦ ꯆꯥꯟꯅꯁꯦ ꯑꯩꯁꯨ ꯗꯥ ꯍꯥꯏ ꯇꯧꯔꯝꯕꯅꯦ ꯑꯩꯁꯦ ꯆꯥꯏꯁꯤꯡꯖꯦ ꯑꯃꯇ ꯂꯣꯏꯁꯜꯂꯝꯒꯦ ꯀꯣ ꯂꯤꯛ ꯐꯦꯡꯉꯒꯅꯦ ꯑꯩꯈꯣꯏꯗꯁꯨ ꯍꯩ ꯀꯩꯀꯩ ꯃꯌꯥꯝ ꯍꯥꯏꯗꯤ ꯍꯩꯅꯧꯗꯒꯤ ꯍꯩꯈꯥꯗꯒꯤ ꯍꯧꯕꯅꯤꯅꯅꯦ ꯑꯗꯨꯅ ꯈꯣꯣꯏꯗꯣꯏꯅꯦ ꯆꯥꯁꯤꯗꯅ ꯅꯪ ꯑꯗ ꯅꯣꯏ ꯊꯕꯛ ꯁꯪꯗꯣꯏꯇꯥꯥꯔꯦ ꯈꯣꯏꯗꯅ ꯂꯥꯛꯑꯣ ꯑꯗꯨꯅ ꯐꯔꯅꯤ ꯍꯩꯅꯧ ꯑꯃ ꯃꯦꯠꯂꯁꯦ ꯅꯨꯡꯁꯤꯠ ꯍꯤꯗꯥꯛꯀ ꯇꯧꯔꯒ ꯑꯁ ꯃꯣꯔꯣꯛ ꯇꯦꯛꯞꯄꯒ ꯅꯨꯡꯁꯥꯁꯤꯁꯨ ꯁꯥꯏꯗꯅ ꯉꯁꯤꯗꯤ ꯉꯔꯥꯡꯕꯨꯗꯤ ꯅꯣꯡꯇ꯭ꯦ ꯉꯁꯤꯗꯤ ꯅꯨꯡꯁꯥꯁꯨ ꯁꯥꯕꯅꯤꯅ ꯑꯗꯨꯃꯥꯏꯅ ꯇꯧꯁꯦ ꯑꯗꯣ ꯀꯩꯅꯣꯒꯤ ꯅꯣꯏꯀꯤ ꯃꯈꯥ ꯂꯩꯀꯥꯏꯒꯤ ꯅꯅꯥꯎꯅꯨꯄꯤꯁꯤꯡꯗꯨꯁꯨ ꯍꯧꯛꯑꯣ ꯑꯩꯈꯣꯏ ꯑꯩꯈꯣꯏ ꯈꯛꯇꯪ ꯑꯗꯨꯝ ꯅꯨꯡꯉꯥꯏꯇꯦꯕ ꯑꯗꯨ ꯃꯣꯏꯁꯨ ꯌꯥꯎꯔꯗꯤ ꯅꯨꯡꯉꯥꯏꯗꯅ ꯃꯣꯏꯁꯨ ꯌꯥꯎꯔ ꯃꯥꯁꯨ ꯋꯥ ꯉꯥꯡꯕ ꯅꯨꯡꯉꯥꯏꯕꯅꯤꯅ ꯃꯣꯏ ꯁꯥꯟꯅꯅ ꯅꯣꯛ ꯅꯣꯛꯇꯅ ꯑꯗꯨꯝ ꯆꯥꯏꯔꯦꯗꯅ ꯄꯨꯟꯗꯕꯁꯨ ꯀꯨꯏꯔꯦ ꯊꯕꯛ ꯆꯤꯟꯅꯕꯅꯤꯅ ꯏꯃꯨꯡꯒꯤ ꯃꯇꯦꯡ ꯄꯥꯡꯅꯕ ꯈꯣꯠꯇ ꯇꯧꯅꯕꯅꯤꯅ ꯑꯗꯨꯃꯥꯏꯅ ꯂꯥꯛꯑꯣ ꯅꯪꯁꯨ ꯅꯅꯥꯎ ꯅꯨꯄꯤꯅ ꯄꯨꯔꯒ
ꯑꯣ ꯂꯥꯛꯀꯦ ꯃꯈꯥ ꯇꯪ ꯃꯤ ꯇꯥꯗꯣꯏꯅ ꯁꯤꯅꯦ ꯀꯩꯅꯣ ꯍꯩ ꯆꯥꯕ ꯆꯠꯂꯨꯁꯤ ꯅꯣꯏ ꯃꯣꯏꯗꯤ ꯍꯩ ꯃꯌꯥꯝ ꯍꯧꯕ ꯃꯤ ꯏꯇꯥ ꯍꯣꯏꯗꯣ ꯍꯥꯏꯔꯝꯃꯅꯤ ꯑꯗꯣ ꯑꯩꯅ ꯁꯦꯡꯖꯤꯁꯨ ꯌꯥꯝ ꯆꯥꯅꯤꯡꯕ ꯇꯧꯖꯦ ꯍꯧꯖꯤꯛ ꯑꯗꯣ ꯑꯩꯈꯣꯏꯗ ꯑꯩꯈꯣꯏ ꯏꯃꯥꯟꯅꯕ ꯀꯣꯕꯤ ꯊ ꯊꯥꯏꯌꯦ ꯍꯟꯗꯛꯇꯤ ꯃꯌꯥꯝ ꯀꯣꯕꯤꯁꯨ ꯑ ꯄꯨꯈ꯭ꯔꯤꯗꯅ ꯀꯣꯝꯐ꯭ꯔꯦꯛꯗ ꯍꯧꯔꯦꯗꯅ ꯑꯗꯨꯒ ꯏꯇ ꯑꯃ ꯑꯩꯈꯣꯏ ꯃꯈꯥꯗꯪ ꯏꯇꯍꯣꯏꯗꯣ ꯃꯪꯒꯥꯥ ꯇꯥꯟꯈꯤꯕꯅꯦꯕ ꯃꯣꯏꯒꯤ ꯑꯗꯨꯗꯒꯤ ꯃꯥꯅꯁꯨ ꯅꯣꯏꯗꯤ ꯀꯣꯕꯤ ꯀꯩ ꯀꯥ ꯍꯦꯜꯂ ꯑꯣ ꯑꯗꯨꯒ ꯏꯇꯥ ꯍꯣꯏꯗ ꯆꯠꯂꯀꯥꯟꯗ ꯆꯥꯔꯨꯁꯦ ꯑꯩꯈꯣꯏꯗꯤ ꯃꯪꯒꯥꯁꯨ ꯄꯨꯔꯛꯀꯦ ꯑꯗꯨꯒ ꯍꯥꯏꯕꯅꯦ ꯑꯩꯅꯁꯨ ꯍꯣꯏ ꯑꯗꯨꯗꯤ ꯏꯇꯥꯗ ꯍꯥꯟꯅ ꯍꯪꯈꯤꯒꯦ ꯃꯉꯣꯟꯗ ꯀ ꯊꯕꯛ ꯁꯪꯕ꯭ꯔꯥ ꯆꯠꯊꯣꯛꯑꯣꯏꯗꯕ꯭ꯔꯥ ꯍꯥꯟꯅ ꯇꯥꯟꯅꯈꯤꯒꯦꯅ ꯑꯩꯅ ꯃꯉꯣꯟꯗ ꯍꯥꯏꯔꯝꯕꯅꯦ
ꯑꯣ ꯌꯥꯏꯌꯦ ꯆꯥꯛ ꯅꯨꯡ ꯊꯣꯡꯕꯒ ꯇꯧꯋꯦ ꯍꯥꯏꯗꯣ ꯑꯗꯨ ꯂꯣꯏꯁꯤꯜꯂꯒ ꯆꯥ ꯇꯣꯡꯉꯒꯅꯦ ꯑꯗꯨꯝ ꯉꯥꯏꯍꯥꯛ ꯄꯣꯊꯥꯕ ꯑꯣꯏꯅ ꯑꯗꯨꯝ ꯂꯥꯛꯑꯣ ꯑꯗꯨꯗꯨꯒ ꯃꯪꯒ꯭ꯔꯥ ꯍꯥꯏꯗꯣ ꯑꯩꯗꯤ ꯃꯪꯒ꯭ꯔꯥ ꯑꯉꯧꯕꯗꯤ ꯆꯥꯗꯦꯗ꯫ ꯃꯪ ꯒꯔꯥ ꯑꯗꯣ ꯑꯗꯨꯕꯨꯗꯤ ꯆꯥꯏꯌꯦ ꯑꯩꯗꯣ ꯑꯗꯣ ꯑꯉꯥꯡꯕꯗꯨꯑꫭꯏꯗꯤ ꯄꯣꯔꯛꯑꯣ ꯑꯉꯧꯕꯗꯨ ꯑꯣꯏꯗꯤ ꯄꯣꯔꯛꯑꯅꯨ ꯑꯩꯁꯨ ꯆꯥꯗꯕꯅꯤꯅ ꯈꯨꯃꯥꯍꫭꯏꯖꯨ ꯀꯩꯁꯨ ꯆꯥꯗꯕꯅꯦ ꯑꯗꯨ ꯄꯥꯝꯃꯏꯕ ꯑꯗꯨ ꯁꯔꯨꯛꯄꯨꯗꯤ ꯃꫭꯏ ꯆꯥꯖꯕꯅ ꯐꯩꯗꯅ꯫ ꯑꯉꯥꯡꯕ ꯑꯣꯏꯔꯒꯕꯨꯗꯤ ꯑꯗꯨꯝ ꯄꯣꯔꯛꯑꯣ ꯑꯗꯣ ꯑ ꯅꯣꯏꯒꯤ ꯅꯪ ꯉꯥꯍꯥꯃꯨꯛ ꯍꯥꯕꯤꯗꯣ ꯅꯪꯅ ꯈꯥꯛꯅꯤ ꯇꯧꯈꯤꯕꯗꯨ ꯂꯩꯔꯗꯤ ꯄꯥꯏꯔꯛꯑꯣꯗꯅ ꯑꯗꯨꯁꯨ ꯍꯣꯏ ꯑꯩꯈꯣꯏꯒꯤ ꯏꯃꯥꯅ ꯀꯣꯕꯤꯒꯛꯀ ꯊꯥꯖꯕꯗꯣ ꯃꯣꯏꯒꯤ ꯍꯩꯔꯣꯜꯗꯣ ꯑꯗꯨꯁꯨ ꯀꯣꯕꯤꯗꯨꯖꯨ ꯈꯔ ꯂꯩ ꯑꯗꯨꯗꯨꯒ ꯍꫭꯔꯦꯟ ꯍꯩ ꯆꯥ ꯂꯣꯏꯔꯀꯥꯟꯗ ꯑꯃꯨꯛ ꯆꯥꯕ ꯌꯥꯏꯗꯅ ꯅꯠꯇ꯭ꯔꯒꯅ ꯍꯩ ꯆꯥꯗ꯭ꯔꯤꯉꯩꯗ ꯑꯍꯥꯅꯤꯗꯣ ꯍꯥꯟꯅ ꯆꯥꯕ꯭ꯔ ꯑꯃ ꯇꯧꯔꯒ ꯅꯪ ꯂꯩꯔꯗꯤ ꯄꯥꯏꯔꯛꯑꯣ ꯑꯗꯨꯗꫭ ꯑꯍꯥꯕꯤ ꯆꯥꯗꯕꯁꯨ ꯀꯨꯏꯔꯦꯕ꯫ ꯑꯍꯥꯕꯤꯗꯨ ꯆꯥꯅꯕ꯫
ꯀꯣꯕꯤꯒꯤꯗꯤꯅꯦ ꯀꯩꯝ ꯈꯜꯂꯨꯨꯅꯨꯁꯦ ꯑꯈꯣꯏꯗꯤ ꯃꯌꯥꯝ ꯄꯨ ꯄꯨꯜꯞ ꯃꯌꯥꯝ ꯊꯥꯕꯅꯤꯅꯅꯦ ꯀꯣꯕꯤ ꯃꯌꯥꯝ ꯂꯩꯔ ꯑꯩ ꯄꯨꯔꯛꯑꯒꯦ ꯑꯍꯥꯕꯤꯗꯨꯖꯨꯅꯦ ꯅꯍꯥꯟ ꯑꯉꯥꯡꯒꯩꯅ ꯆꯥꯊꫭꯛ ꯂꯩꯔꯝꯃꯦ ꯑꯩꯗꫭ ꯅꯣꯏꯗ ꯂꯥꯛꯇ꯭ꯔꯤꯉꯩꯗ ꯁꯨꯔꯛꯑꯒꯦ ꯑꯗꯨꯒꯅꯦ ꯑꯩꯈꯣꯏ ꯏꯅꯝꯃꯍꫭꯏꯒꯤ ꯂꯕꯨꯛ ꯑꯗꯨꯁꯨꯅꯦ ꯇꯔꯕꯨꯖ ꯃꯌꯥꯝ ꯊꯥꯏꯌꯦꯅ ꯇꯧꯋꯦꯕ ꯆꯥꯕ ꯂꯥꯛꯑꯣ ꯅꯃꯥꯟꯅꯕꯤꯒꯩ ꯍꯧꯔꯒ ꯍꯥꯏꯕꯅꯦ ꯑꯗꯨꯁꯨ ꯑꯩꯈꯣꯏꯒꯩ ꯆꯠꯂꯒꯅꯦ ꯆꯥꯔꯨꯁꯦ꯫ ꯇ꯭ꯔꯕꯨꯖꯇꯣ ꯍꯪꯒꯄꯥꯟꯋꫭ ꯑꯗꯩ ꯑꯉꯥꯡ ꯑꯣ ꯑꯗꯨꯅꯦꯕ ꯑꯁ ꯈꯪꯗꯦ ꯃꯣꯏꯅ ꯂꯧꯕꯨꯛꯇꯒꯤ ꯄꯨꯈꯂꯛꯄꯗ ꯌꯥꯝ ꯐꯖꯩꯌꯦ ꯑꯗꯣ ꯍꯦꯛꯇ ꯉꯥꯏꯔꯤꯕ ꯅꯈꯣꯏꯅ ꯍꯦꯛꯑꯒ ꯂꯧꯕꯨꯛꯇꯒꯤ ꯑꯣꯏꯅ ꯆꯥꯖꯧꯂꯥꯎ ꯑꯍꯥꯎ ꯑꯍꯥꯎꯕ ꯈꯜꯂꯒꯅ ꯍꯥꯏꯔꯝꯃꯦꯕ ꯏꯅꯝꯃꯅ ꯑꯩꯅ ꯍꯣꯏ ꯏꯃꯥꯟꯅꯕꯤꯈꯩꯗꯨꯁꯨ ꯍꯧꯔꯛꯑꯒꯦ ꯑꯗꯨꯒ ꯆꯥꯕ ꯂꯥꯛꯑꯒꯦ ꯂꯕꯨꯛꯇ ꯑꯣꯏꯅꯅ ꯑꯗꯒꯤ ꯅꯥꯀꯟꯗꯁꯨ ꯂꯩ ꯃꯌꯥꯝꯁꯨ ꯊꯥꯏ ꯍꯥꯏꯌꯦ ꯑꯗꯨꯁꯨ ꯌꯦꯡꯉꯛꯁꯦ ꯑꯗꯩ ꯏꯁꯇ꯭ꯔꯣꯕꯦꯔꯤꯗꯨꯁꯨ ꯊꯥꯏ ꯍꯥꯏꯌꯦ ꯑꯗꯨꯁꯨ ꯆꯥꯔꯛ ꯁꯦꯕꯥ ꯍꯩ ꯔꯥ꯫ ꯆꯥꯕꯁꯤꯅ ꯑꯩꯈꯣꯏꯗꯗꯤ ꯏꯁꯥꯗ ꯀꯥꯟꯅꯩꯅꯤꯗꯅ ꯑꯗꯨꯒꯤ ꯍꯥꯏꯒꯦꯅ ꯏꯇꯥꯗ ꯐꯣꯟ ꯇꯧꯔꯛꯏꯅꯤ꯫
ꯌꯥꯏꯌꯦ ꯌꯥꯏꯌꯦ ꯏꯇꯥ꯫ ꯑꯗꯨꯃꯥꯏ ꯇꯧꯔꯁꯦ ꯑꯗꯨꯗꯤ ꯉꯁꯤꯗꯣ ꯍꯣꯔꯦꯟ ꯁꯨꯝ꯫ ꯀꯣꯏꯊꯣꯛꯄ ꯑꯣꯏꯅ ꯅꯨꯡꯗꯥꯡꯋꯥꯏꯔꯝꯗ ꯑꯣꯏꯅ ꯇꯔꯕꯨꯁꯦ ꯆꯔꯨꯁꯦ꯫ ꯅꯨꯃꯤꯠ ꯌꯨꯡꯉꯀꯥꯟꯗ ꯇꯔꯨꯖ ꯆꯥꯕꯗꯨꯗꯤ ꯏꯪꯕꯨꯗꯤ ꯏꯪꯅꯤ ꯍꯥꯏꯕꯕꯨ ꯑꯃꯨꯛ꯫ ꯍꯩ ꯅꯨꯡ ꯆꯥꯁꯜꯂꯒ ꯇꯔꯨꯛ ꯆꯥꯁꯟ꯫ ꯑꯅꯝꯕꯅꯗꯤ꯫ ꯍꯛꯆꯥꯡ ꯅꯨꯡꯉꯥꯏꯇꯕꯁꯨ ꯅꯨꯡꯁꯥꯥꯁꯤ ꯌꯥꯝ ꯁꯥꯕ꯫ ꯅꯤꯅ ꯑꯗꯨꯅ ꯑꯃꯨꯛ ꯍꯣꯔꯦꯟ ꯅꯨꯡꯗꯥꯡ ꯋꯥꯏꯔꯝꯗ ꯁꯨꯝ꯫ ꯀꯣꯏꯊꯣꯛꯄ ꯑꯣꯏꯅ ꯆꯠꯂꯨꯔꯁꯤꯔ ꯍꯛꯆꯤꯛ ꯂꯥꯡꯕ ꯑꯣꯏꯅ꯫ ꯑꯗꯨꯃꯥꯏꯅ ꯇꯧꯁꯦ ꯑꯗꯣ꯫ ꯑꯩꯖꯨ ꯑꯈꯣꯏ ꯃꯃꯍꫭꯏꯗ ꯐꯖꯅ ꯍꯥꯏꯔꯝꯗꯕ ꯌꯥꯔꯣꯏ ꯑꯈꯣꯏ ꯃꯥꯥꯁꯨ ꯊꯕꯛ ꯍꯜꯂꯛꯇ꯭ꯔꯒꯗꯤ ꯑꯃꯨꯛ ꯑꯃꯨꯛ ꯈꯨ ꯈꯨ꯫ ꯀꯥꯝꯅꯤꯕ ꯃꯥꯗꯣ ꯊꯕꯛ ꯍꯜꯂꯛꯑꯀꯥꯟꯗ ꯋꯥꯅ ꯍꯜꯂꯛꯑꯀꯥꯟꯗ ꯑꯃꯨꯛ꯫ ꯀꯩꯅꯣ ꯇꯧꯗꯦ ꯈꯣꯠꯇꯦ ꯂꯩꯔꯝꯗꯦꯅ ꯑꯗꯨꯅ ꯍꯥꯏꯔꯝꯗꯕꯤꯁꯨ ꯈꯨꯃꯥꯏ ꯐꯣꯟꯗꯨꯁꯨ ꯄꯨ ꯈꫭꯏꯃꯥꯏ ꯐꯣꯟꯗꯣ ꯌꯥꯗ꯭ꯔꯦꯕ ꯑꯗꯨꯅ ꯄꯨꯈꯤꯗꯧꯕ ꯃꯥꯟꯗꯦ ꯑꯗꯨꯗꯨꯅ ꯃꯥꯗꯣ ꯍꯥꯟꯅ ꯐꯖꯅ ꯆꯥꯛ ꯆꯥꯔꯒ ꯄꯤꯖꯊꯣꯛꯑꯒ꯫ ꯊꯕꯛꯀꯤꯗꯣ ꯊꯥꯗꯣꯛꯈ꯭ꯔꯒꯦ ꯑꯗꯨꯒ ꯏꯅꯥꯎꯅꯨꯄꯥꯗꯨꯁꯨ ꯁ꯭ꯀꯨꯜ ꯀꯩ ꯆꯠꯄꯒꯤ ꯑꯝꯇ ꯊꯥꯗꯣꯛꯈꯤꯒꯦ ꯑꯗꯨꯒ ꯀꯣ ꯋꯥꯔ ꯑꯃ ꯌꯦꯡꯉꯑꯀꯥꯟꯗ ꯅꯣꯏꯁꯨ ꯂꯥꯛꯑꯣ ꯑꯗꯨ ꯂꯣꯏꯔꯒ ꯑꯩꯁꯨ ꯂꯩꯔꯝꯃꯒꯦ ꯍꯥꯏꯩꯒ ꯀꯗꯅ ꯍꯥꯟꯅꯩ ꯑꯃꯒꯤ ꯍꯩꯅꯧ ꯀꯩꯀꯩꯗꯣ ꯍꯩꯅꯧꯗꯨꯁꯨ ꯃꯁꯤꯡ ꯐꯥꯅꯕ ꯌꯥꯝꯅ ꯍꯥꯎꯔꯕꯅꯦꯕ ꯑꯁ ꯑꯉꯥꯡ ꯃꯌꯥꯝꯁꯤꯅ ꯍꯦꯛꯄꯗ ꯍꯦꯛꯄꯗ ꯑꯩꯅꯅꯦ ꯉꯥꯡꯕ ꯉꯥꯡꯕꯗ ꯑꯩꯁꯦ ꯆꯤꯡꯒꯟꯕꯤ ꯇꯥꯔꯕꯃꯦ ꯎ ꯑꯗꯤ ꯃꯨꯜꯂꯒꯥꯟꯟꯅ ꯍꯥꯎꯅ ꯁꯥꯎꯋꯕꯁꯨ ꯌꯥꯗꯕ ꯑꯗꯨꯃꯥꯏꯅ ꯇꯧꯔꯤ ꯒ꯭ꯌꯥꯟꯀꯇꯥꯗꯗ ꯇꯧꯔꯤꯁꯦ ꯎꯝ
ꯑꯉꯥꯡꯅꯤꯅꯅꯦ ꯍꯥꯏꯗꯤ ꯍꯩ ꯔꯥ ꯆꯥꯅꯤꯡꯗꯣꯏꯅꯤ ꯁꯤꯦ ꯀꯩꯁꯨꯝ ꯀꯜꯂꯨꯔꯅꯨꯁꯦ ꯑꯗꯣ ꯏꯇꯥ ꯃꯈꯥ ꯊꯪꯕꯒꯤ ꯏꯗꯣꯝꯆꯥꯥ ꯍꯣꯏ ꯇꯧꯔꯧꯕꯁꯤ ꯅꯥꯀꯟꯗꯁꯨꯅꯦ ꯆꯨꯁꯨ ꯃꯌꯥꯝ ꯊꯥꯏꯔꯛꯏꯑꯦ ꯆꯨꯁꯨ ꯆꯥꯅꯤꯡꯉꯗꯤ ꯂꯩꯔꯛꯁꯤꯔꯥ ꯑꯆꯨꯗꯣ ꯃꯣꯏꯒꯤ ꯆꯨꯗꯣ ꯌꯥꯝ ꯊꯨꯝꯃꯦꯅ ꯍꯥꯏꯕꯅꯦ
ꯌꯥꯏꯁꯨ ꯑꯗꯨꯁꯨ ꯆꯥꯗꯕ ꯀꯨꯏꯔꯦꯗ ꯑꯗꯨ ꯅꯪꯅ ꯌꯥꯝ ꯄꯥꯜꯂꯛꯑꯁꯦ ꯌꯥꯝ ꯐꯔꯦꯕ ꯆꯨꯖꯥꯕꯁꯦ ꯌꯥꯝꯅꯁꯨ ꯐꯕꯅꯦ ꯗꯥꯏꯕꯦꯇꯤꯁ ꯅꯥꯕ ꯃꯤꯗꯁꯨ ꯉꯛꯁ ꯌꯥꯝ ꯆꯥꯟꯅꯕꯅꯦ ꯖꯣꯟꯗꯤꯤꯁ ꯅꯥꯕ ꯃꯤꯗꯁꯨ ꯖꯣꯟꯗꯤꯤꯁ ꯅꯥꯕ ꯃꯤꯗ ꯇꯥꯎ ꯌꯥꯝ ꯆꯥꯟꯅꯖꯅ ꯐꯉꯣ ꯑꯗꯨ ꯌꯥꯝ ꯐꯩ ꯀꯨꯏꯔꯦ ꯑꯩꯈꯣꯏꯅ ꯑꯩꯈꯣꯏꯅ ꯉꯥꯍꯥꯟꯋꯥꯏ ꯑꯉꯥꯡ ꯑꯣꯏꯔꯤ ꯀꯥꯟꯗ ꯆꯥꯒꯤꯕꯗꯨꯗꯩ ꯍꯦꯟꯅ ꯆꯥꯗ꯭ꯔꯤ ꯏꯃꯥꯅꯒ ꯀꯩꯊꯦꯜ ꯆꯠꯂꯛ ꯀꯥꯟꯗ ꯁꯨ ꯃꯈꯜ ꯃꯈꯜ ꯇꯣ ꯆꯦꯔꯡ ꯃꯥꯄꯨꯟ ꯃꯄꯨꯟ ꯄꯨꯨꯜꯂꯒ ꯌꯥꯝ ꯂꯩꯔꯛꯑꯒ ꯉꯥꯍꯥꯟꯋꯥꯏ ꯑꯩꯈꯣꯏꯒꯁꯦ ꯃꯨꯟꯅ ꯃꯨꯟꯅꯗꯅ ꯆꯥꯒꯤꯕꯗꯣ ꯑꯁ ꯍꯧꯖꯤꯛꯀꯥꯟ ꯌꯥꯝ ꯐꯪꯗ꯭ꯔꯦꯗ ꯑꯗꯣ ꯍꯧꯖꯤꯛ ꯀꯥꯟꯗ ꯎꯕꯨ ꯎꯈꯤꯗ꯭ꯔꯦ ꯆꯨꯉꯧꯒꯥꯛꯇꯣ ꯌꯥꯏꯌꯦ ꯆꯨꯗꯣ ꯆꯥꯗꯕ ꯀꯨꯏꯕꯨ ꯀꯨꯏꯔꯦ ꯅꯪꯅ ꯍꯥꯏꯔꯛꯏꯁꯦ ꯐꯥꯕꯨ ꯐꯥꯔꯦ ꯑꯩꯁꯨ ꯍꯥꯟꯅꯗꯒꯤ ꯃꯥꯥ ꯍꯣꯏ ꯑꯉꯥꯡ ꯀꯥꯟꯗ ꯎꯔꯒ ꯅꯤꯡꯁꯤꯡꯉꯒ ꯆꯥꯅꯤꯡꯉꯝꯃꯤꯅꯤ ꯐꯣꯟꯗꯒ ꯌꯦꯡꯕꯗꯣ
ꯑꯁ ꯆꯨꯒꯤ ꯋꯥꯗꯤꯅꯦ ꯆꯨꯉꯧꯗꯣ ꯂꯧꯕꯛ ꯐꯩꯗꯣꯝ ꯇꯪꯈꯥꯏ ꯑꯃ ꯆꯨꯉꯥꯡꯗꯣ ꯐꯩꯗꯣꯝ ꯑꯍꯨꯝ ꯃꯔꯤ ꯊꯥꯏꯑꯃꯤ ꯃꯣꯏ ꯂꯧꯕꯨꯛꯇ ꯃꯌꯥꯝ ꯊꯥꯕꯅꯤꯅꯅꯦ ꯑꯁ ꯆꯨꯉꯧꯁꯨ ꯃꯤꯅ ꯌꯥꯝꯅ ꯃꯨꯟꯅꯩ ꯑꯌꯦ ꯆꯨꯉꯧꯗꯣ ꯍꯧꯖꯤꯛ ꯌꯥꯝ ꯐꯩ ꯐꯩꯌꯦꯅ ꯑꯗꯨ ꯑꯦꯅ ꯏꯅꯝꯃ ꯆꯣꯡꯉꯧꯗꯨꯁꯨ ꯆꯥꯅꯤꯡꯉꯦꯅꯗꯤ ꯍꯥꯏꯒꯤꯕ ꯅꯦ ꯑꯗꯣ ꯏꯇꯥꯅꯕꯨ ꯄꯥꯝꯕꯗꯤ ꯀꯩꯗꯧꯕꯒꯤ ꯀꯩꯗꯧꯔꯨꯅꯤꯒꯦ ꯃꯌꯥꯝ ꯂꯩꯔ ꯂꯥꯛꯁꯤꯁꯦ ꯏꯃꯥꯁꯨ ꯌꯥꯝ ꯆꯥꯒꯟꯗꯥꯏꯅꯦ ꯆꯨꯗꯣ ꯅꯍꯥꯟꯋꯥꯏ ꯑꯩꯅ ꯍꯦꯛ ꯍꯦꯛ ꯄꯨꯔꯛꯄꯗꯣ ꯑꯗꯣ ꯏꯃꯥꯗ ꯀꯔꯨ ꯄꯨꯕꯗꯅꯦ ꯅꯪ ꯆꯠꯊꯣꯛꯑꯦ ꯍꯥꯏꯕꯩꯒꯤꯅꯦ ꯀꯩꯝ ꯉꯥꯡꯉꯔꯣꯏꯁꯦ ꯁꯨ ꯀꯩꯕ ꯆꯠꯂꯨꯅꯤ ꯍꯥꯏꯕꯗꯨꯅꯦ ꯏꯃꯥꯅ ꯍꯦꯟꯅ ꯍꯔꯥꯎꯗꯅꯅꯦ ꯅꯪꯉꯣꯟꯗ ꯊꯥꯒꯠꯂꯛꯀꯗꯣꯏꯅꯤ
ꯐꯔꯤꯅꯦ ꯑꯗꯨꯗꯤ ꯁꯥꯥ ꯇꯤꯡꯗꯅꯁꯨ ꯆꯨꯁꯦ ꯆꯥꯅꯔꯔꯕ ꯍꯋꯥꯏꯗꯤ ꯄꯩꯁꯥ ꯇꯤꯡꯉ ꯇꯤꯡꯉꯒ ꯀꯩꯊꯦꯜꯗꯒꯤ ꯂꯩ ꯂꯩꯔ ꯆꯥꯕꯅꯦꯕ ꯑꯗꯣ ꯑꯩꯈꯣꯏ ꯃꯥꯗꯅ ꯑꯩꯅꯁꯨ ꯃꯤꯒꯤ ꯆꯨꯗꯨꯣ ꯀꯃꯥꯏꯅ ꯊꯥꯅꯕꯅꯣ ꯍꯪꯉꯒ ꯑꯩꯈꯣꯏꯁꯨ ꯆꯨ ꯊꯥꯔꯁꯦ ꯑꯩꯈꯣꯏꯁꯨ ꯁꯟꯂꯝ ꯑꯃ ꯍꯥꯡꯉꯒ ꯂꯩꯔꯤꯁꯦ ꯑꯩꯅꯁꯨ ꯍꯥꯏꯔꯝꯃꯤꯅꯦ ꯑꯗꯨ ꯅꯣꯏꯒꯤ ꯅꯅꯥꯎꯅ ꯅꯨꯄꯤ ꯑꯃ ꯂꯩꯕꯗꯣ ꯑꯗꯨꯣ ꯃꯥꯗꯤ ꯀꯩ ꯀꯩ ꯍꯣꯠꯅꯔꯤ ꯍꯧꯖꯤꯛ ꯂꯥꯏꯛ ꯇꯝꯕ ꯂꯣꯏꯦ ꯍꯦꯡꯒꯥꯔꯕꯠ ꯅꯠꯇ꯭ꯔꯒꯅ ꯀꯃꯥꯏꯅ ꯇꯧꯈ꯭ꯔꯒꯦ ꯉꯍꯥꯟꯋꯥꯏꯗꯤ ꯃꯤꯅꯒ ꯂꯥꯏꯔꯤꯛ ꯐꯩ ꯐꯩꯌꯦꯅ ꯇꯥꯈꯤꯕ ꯐꯅꯤ ꯅꯣꯏ ꯅꯅꯥꯎ ꯅꯨꯄꯤꯗꯣ ꯑꯗꯣ ꯍꯧꯖꯤꯛ ꯕꯨꯗꯤ ꯍꯣꯏ ꯁꯨꯝ ꯊꯦꯡꯅꯗꯕ ꯀꯨꯏꯔꯝꯃꯤꯅ ꯑꯩꯁꯨ ꯅꯣꯏꯗ ꯍꯥꯏꯖ ꯕꯅꯤ ꯈꯨꯟꯗ ꯑꯃꯠꯇꯗ ꯂꯩꯃꯤꯟꯅ ꯍꯥꯏꯕꯅꯤ ꯑꯗꯨꯝ ꯃꯣꯔꯦ ꯅꯨꯡꯁꯥꯟꯅꯗꯅ ꯀꯣꯏꯊꯣꯔꯛꯄꯁꯨ ꯉꯝꯗꯦ ꯑꯗꯣ ꯊꯕꯛꯁꯦ ꯆꯤꯟꯕꯅꯤꯅ ꯑꯩꯒꯤꯗꯨ ꯁꯤꯨꯛ ꯐꯤ ꯑꯃꯨꯛ ꯁꯥꯅꯕ ꯍꯣꯠꯅꯅꯤꯗꯣ ꯏꯁꯥ ꯑꯃꯨꯛ ꯊꯣꯡꯅꯤ ꯑꯗꯨꯗꯒꯤ ꯑꯃꯨꯛ ꯃꯤꯅ ꯑꯃꯨꯛ ꯐꯤ ꯂꯧꯒ ꯌꯥꯕꯒꯤ ꯅꯪꯅꯕ ꯍꯣꯠꯅꯔꯛꯄꯗꯅꯦ ꯐꯤ ꯅꯨꯡ ꯀꯛꯅꯕ ꯍꯣꯠꯅꯔꯛꯄꯗ ꯑꯗꯨꯝ ꯅꯉꯣꯟꯗ ꯀꯣꯜ ꯇꯧꯔꯛꯄꯐꯥꯎ ꯁꯪꯗ꯭ꯔꯤꯁꯤꯅꯦ ꯑꯗꯨ ꯁꯝꯅ ꯍꯩ ꯅꯨꯡ ꯄꯥꯜꯂꯤꯁꯦ ꯁꯅ ꯎꯁꯤꯔꯥ ꯈꯣꯠꯁꯤꯔ ꯑꯣꯠ ꯀꯥꯟꯗꯧꯖ ꯍꯥꯏꯗꯤ ꯈꯨꯣꯏꯗ ꯂꯥꯛꯑꯣ ꯈꯣꯠꯂꯣ ꯍꯥꯏꯒꯗꯕꯗꯨꯁꯨ ꯍꯥꯏꯗ꯭ꯔꯕꯅꯦ ꯑꯩꯗꯣ
ꯍꯣꯏ ꯍꯣꯅꯦ ꯃꯥꯗꯨ ꯀꯣꯂꯦꯖ ꯇꯧꯅ ꯇꯧꯅ ꯍꯩ ꯔꯥ ꯁꯥꯔꯀꯥꯟꯗ ꯌꯣꯜꯂꯤꯌꯦ ꯍꯩꯅꯧ ꯑꯗꯒꯤ ꯍꯩꯈꯥ ꯕꯣꯔꯣꯏ ꯃꯌꯥꯝ ꯁꯥꯔꯒ ꯌꯣꯜꯂꯤꯌꯦ ꯃꯥꯗ ꯄꯩꯁꯥꯗꯣ ꯃꯣꯏ ꯑꯣꯖꯥꯅ ꯀꯣꯂꯦꯖ ꯇꯝꯅ ꯇꯝꯅ ꯂꯥꯏꯔꯤꯛ ꯇꯝꯅ ꯇꯝꯅ ꯇꯃꯉꯥ ꯀꯩꯅꯣ ꯍꯩ ꯔꯥ ꯁꯤ ꯑꯦꯝꯕꯨ ꯑꯍꯩ ꯑꯍꯩ ꯐꯤ ꯁꯥꯕ ꯍꯩꯕ ꯃꯤꯅ ꯐꯤ ꯁꯥꯑꯣꯣꯅ ꯍꯥꯏꯕꯒꯤ ꯃꯥꯗꯣ ꯐꯤ ꯁꯥꯕꯗꯨꯗꯤ ꯃ꯭ꯋꯥꯡꯗꯣ ꯅꯨꯡꯉꯥꯏꯇꯦꯅ ꯑꯩ ꯑꯣꯏꯅ ꯁꯥꯔꯦ ꯑꯗꯨꯒ ꯃꯥꯅ ꯍꯩ ꯔꯥ ꯁꯦꯝꯃꯒ ꯃꯌꯥꯝ ꯌꯣꯜꯂꯤ ꯆꯤꯟꯖꯥꯛꯀꯤ ꯑꯗꯩ ꯑꯐ ꯑꯐꯕ ꯌꯣꯜꯂꯣꯅ
ꯑꯣ ꯑꯗꯨ ꯃꯥꯏꯅ ꯑꯗꯨ ꯍꯣꯏ ꯐꯩꯅꯦ ꯑꯗꯨꯃꯥꯏꯅ ꯇꯧꯕꯗꯣ ꯑꯗꯣ ꯑꯩꯒꯤ ꯀꯩꯅꯣꯗꯣ ꯎꯝ ꯐꯩ ꯐꯩ ꯑꯗꯨꯃꯥꯏꯅ ꯇꯧꯋꯗ ꯃꯥꯁꯨ ꯑꯗꯣ ꯀꯔꯤꯕ ꯑꯩꯕꯨ ꯀꯥꯎꯕ ꯀꯥꯎꯔ ꯅꯣꯏꯒꯤ ꯃꯈꯥ ꯊꯪꯕꯒꯤ ꯅꯆꯦꯗꯣ ꯑꯗꯨꯗꯣ ꯆꯦꯜꯂꯨꯔꯒ ꯐꯥꯗꯣꯛꯅꯛꯩ ꯑꯗꯨ ꯀꯩꯒꯤꯅꯣ ꯃꯥꯗꯣ ꯀꯩꯅꯣ ꯇꯧꯋ ꯍꯥꯏꯅꯩꯅꯦ ꯃꯤꯅ ꯍꯥꯏꯗꯤ ꯑꯗꯨ꯫
ꯑꯧ ꯃꯣꯏ ꯃꯃꯥꯍꯣꯏꯅ ꯌꯥꯗꯦꯌꯦ꯫ ꯅꯨꯄꯥꯗꯣ ꯂꯝꯗꯣ ꯌꯥꯝ ꯂꯥꯞꯃꯜꯂꯦꯅꯦ ꯑꯗꯨꯒꯤ ꯑꯣꯏ ꯃꯥꯜꯂꯦ ꯑꯩ ꯊꯣꯏꯗꯣꯛ ꯗꯤ ꯈꯪꯗ꯭ꯔꯦ ꯑꯩꯁꯨ ꯆꯪꯉꯨꯒ ꯍꯪꯉꯨꯗ꯭ꯔꯦ ꯑꯩꯈꯣꯏ ꯃꯥꯅ ꯆꯪꯉꯨꯕ ꯑꯗꯨꯗ ꯍꯦꯟꯅ ꯑꯩꯅꯁꯨ ꯀꯩꯅꯣ ꯇꯧꯕꯒꯤ꯫ ꯍꯩ ꯔꯥꯒꯤ ꯌꯣꯟꯕꯒꯤ ꯃꯌꯥꯝ ꯑꯃ ꯕ꯭ꯔꯖꯥꯗ ꯇꯧꯈꯤꯕꯗꯣ ꯑꯗꯨꯗꯨꯒꯤ ꯆꯠꯂꯤꯉꯩꯗꯅꯦꯕ ꯑꯩꯁꯨ ꯈꯪꯍꯧꯗ꯭ꯔꯦꯕ ꯏꯃꯥꯟꯅꯕꯤ ꯑꯩꯈꯣꯏ ꯍꯩ ꯔꯥ ꯌꯣꯟꯁꯤꯅꯦ꯫ ꯇꯔꯕꯨꯁ ꯀꯩꯀꯥ ꯃꯌꯥꯝ ꯌꯣꯟꯕ ꯆꯠꯂꯨꯏꯕꯀꯣ ꯑꯗꯨꯒꯤ ꯃꯇꯥꯡꯗ ꯑꯗꯨꯅ ꯑꯩ ꯌꯥꯝ ꯀꯥꯏꯅꯁꯨ ꯈꯪꯉꯨꯗ꯭ꯔꯦ ꯏꯃꯥꯗꯁꯨ ꯍꯪꯖꯟꯗ꯭ꯔꯦ꯫
ꯏꯇ ꯏꯗꯣ ꯊꯝꯃꯒꯦꯗꯣ ꯀꯃꯥꯟꯅꯗꯧ ꯉꯪꯉꯛꯦ ꯍꯥꯏꯗꯤ꯫ ꯆꯥꯛꯇꯨ ꯂꯣꯏꯁꯂꯑꯣꯅ꯫
ꯍꯣꯏ ꯍꯣꯏ ꯏꯃꯥꯁꯦ ꯊꯕꯛ ꯆꯠꯅꯤ ꯍꯥꯏꯔꯕꯅꯤꯅ ꯆꯥꯛ ꯏꯁꯤꯡꯗꯣ ꯂꯣꯏꯁꯤꯟꯕꯤꯔꯛꯑꯣ ꯑꯩꯁꯨ ꯊꯝꯃꯒꯦ ꯑꯗꯨꯗꯤ ꯑꯩ ꯂꯥꯛꯑꯝꯗꯥꯏꯗꯨꯗ ꯅꯉꯣꯟꯗ ꯐꯣꯟ ꯇꯧꯔꯛꯑꯒꯦꯀꯣ ꯑꯗꯨꯒ ꯍꯥꯏꯔꯛꯑꯒꯦ꯫